ꯍꯦꯜꯂꯣ꯫
ꯑꯧ ꯇꯥꯏꯌꯦ꯫
ꯆꯥꯛ ꯆꯥꯔꯕ꯭ꯔꯣ ꯅꯣꯏꯗꯤ
ꯑ ꯑ ꯉꯁꯥꯏꯅ ꯂꯣꯏꯔꯦ
ꯀꯔꯤ ꯃꯊꯦꯜ ꯂꯧ ꯈꯜꯂꯨꯔꯦ꯫
ꯉꯁꯤꯁꯦ ꯀꯥꯡꯁꯣꯏ ꯀꯥꯡꯁꯣꯏꯒ ꯑꯩꯈꯣꯏꯒꯤ ꯍꯥꯟꯅ ꯍꯥꯏꯕꯤꯒꯦ꯫ ꯑꯩꯈꯣꯏꯁꯦ ꯀꯥꯡꯁꯣꯏꯒ ꯑꯂꯨ ꯒ ꯊꯔꯣꯏ ꯏꯔꯣꯟꯕ ꯇꯧꯋꯦ ꯀꯥꯡꯁꯣꯏꯁꯨ ꯆꯥꯕ
ꯊꯔꯣꯏꯗꯤ ꯌꯥꯝ ꯄꯥꯝꯃꯤ
ꯅꯪꯔꯣ꯫
ꯊꯔꯣꯏꯗꯤ ꯄꯥꯝꯃꯦ ꯍꯥꯎꯕꯅꯤꯅꯦ
ꯑꯣ꯫
ꯊꯔꯣꯏ ꯆ ꯄꯥꯝꯗ꯭ꯔꯣ ꯅꯪꯗꯤ
ꯄꯥꯝꯃꯦ ꯄꯥꯝꯕꯒꯤ ꯆꯥꯔꯤꯅꯤ ꯀꯩꯅꯣ
ꯆꯤꯡ ꯆꯤꯡꯗ ꯈꯨꯟꯕꯒꯤꯔꫭ ꯇꯝꯄꯥꯛ ꯏꯝꯐꯥꯜꯗ ꯄꯨꯔꯛꯏꯔꯣ ꯆꯤꯡꯒꯤꯔꯣ ꯑꯗꯨꯗꯤ ꯍꯥꯎꯒꯅꯤ
ꯎꯝ ꯑꯗꯨꯒꯀꯣ ꯍꯧꯖꯤꯛꯀꯥꯟ ꯄꯤꯛꯑꯦ ꯀꯩꯅꯣ ꯏꯁꯤꯡꯗꯣ ꯀꯩꯅꯣ ꯀꯨꯏꯗ꯭ꯔꯤꯕ ꯊꯝꯕꯗꯣ꯫
ꯎꯝ
ꯈꯔ ꯄꯤꯛꯑꯦ
ꯑꯗꯨ ꯑꯣꯏꯔꯁꯨ ꯊꯔꯣꯏ
ꯑꯥꯎ꯫
ꯍꯧꯖꯤꯛꯗꯤ ꯀꯩꯗꯧꯔꯤꯒꯦ
ꯑꯥ ꯃꯄꯥꯟꯅꯗ ꯑꯗꯨꯝ ꯂꯩꯌꯦ꯫
ꯍꯜꯂꯣ
ꯎꯝ ꯃꯄꯥꯟꯗ ꯂꯩꯌꯦ
ꯎꯝ ꯅꯣꯡ ꯆꯨꯗ꯭ꯔꯦꯀꯣ
ꯑꯃꯨꯛ ꯃꯝꯈ꯭ꯔꯦ ꯅꯣꯡꯗꯣ ꯍꯣꯔꯦꯟ ꯆꯨꯗꯧ ꯃꯥꯜꯂꯦ
ꯅꯣꯡ ꯆꯨꯕꯅ ꯐꯩꯗ
ꯏꯁ ꯈꯨꯨꯟꯗꯗꯤ ꯅꯨꯡꯉꯥꯏꯇꯦ ꯍꯦ
ꯎꯝ ꯊꯥ ꯊꯣꯛꯇ꯭ꯔꯣ ꯊꯥ ꯃꯉꯥꯜ ꯂꯩꯇ꯭ꯔꯣ
ꯉꯁꯥꯏ ꯊꯣꯛꯄꯅꯦ ꯑꯗꯣ ꯍꯧꯖꯤꯛꯇꯣ ꯈꯔ ꯅꯣꯡꯗꯣ ꯃꯝꯃꯦ ꯉꯁꯥꯏꯗꯤ ꯈꯔ ꯉꯥꯟꯕꯅꯦꯕ
ꯑꯆꯥꯠꯆꯥ ꯗꯤꯜ ꯂꯦꯟꯕ ꯅꯨꯡꯉꯥꯏꯔꯅꯤꯅꯦ ꯊꯥꯔꯒꯗꯤꯀꯣ ꯑꯗꯨ ꯃꯉꯥꯜꯗꯨ
ꯎꯝ
ꯅꯣꯢꯗꯤ ꯐꯨꯠꯕꯣꯜ ꯊꯕꯛ ꯍꫭꯔꯦꯟ ꯆꯠꯒꯅꯤ ꯅꯍꯥꯛ ꯂꯩꯔꯒ ꯆꯠꯇꯣꯏꯅꯤ ꯑꯝ ꯎꯄꯥꯏ ꯂꯩꯇꯦꯍꯦ ꯑꯩꯈꯣꯏꯗꯤ
ꯑꯗꯨ ꯀꯩꯅꯣ ꯅꯨꯡꯗꯥꯡꯗ ꯅꯠꯇꯕ ꯀꯩꯅꯣꯗ ꯇꯧꯕ ꯌꯥꯗ꯭ꯔꯣ ꯎꯝ
ꯑꯁ ꯃꯇꯝ ꯀꯩꯅꯣ ꯑꯗꯨꯝ ꯍꯣꯡꯂꯛꯄ ꯃꯇꯝꯁꯨ ꯂꯩꯗ ꯎ ꯅꯨꯃꯤꯗꯥꯡ ꯆꯥꯠꯕ ꯃꯇꯝꯁꯨ ꯂꯩꯑꯦ ꯅꯨꯡꯊꯤꯟ ꯆꯠꯕꯁꯨ ꯂꯩꯑꯦ ꯎꯄꯥꯏ ꯂꯩꯇꯦ ꯈꯨꯟꯗ ꯂꯩꯕ ꯅꯨꯡꯉꯥꯏꯕ꯭ꯔꯣ
ꯅꯨꯡꯉꯥꯏꯌꯦ
ꯈꯨꯟꯗ ꯂꯩꯕꯗꯤ ꯀꯅꯥꯁꯨ ꯅꯨꯡꯉꯥꯏꯗꯦ ꯍꯥꯏꯕ ꯂꯩꯔꯣꯏꯅꯦ ꯅꯠꯇ꯭ꯔꯣ
ꯃꯥꯅꯦ ꯈꯨꯟꯗꯗꯤ ꯑꯗꯨꯝ ꯅꯨꯡꯉꯥꯏꯌꯦꯗ ꯑꯗꯣ ꯑꯇꯣꯞꯄꯗꯤꯀꯣ ꯂꯩꯅꯤꯡꯗꯕꯁꯨ ꯌꯥꯎꯕꯅꯦ
ꯎꯝ ꯁꯤ ꯌꯥꯝ ꯐꯩ ꯅꯪꯒꯤ ꯋꯥꯈꯜꯗꯣ ꯈꯨꯟꯗ ꯂꯩꯅꯤꯡꯕꯗꯣ
ꯈꯨꯟꯗ ꯂꯩꯅꯤꯡꯕꯒꯤ ꯑꯗꯨꯝ ꯂꯥꯛꯄꯅꯦ ꯑꯩꯕꯨ ꯂꯥꯛ ꯂꯥꯛꯀꯅꯣ ꯂꯥꯛꯀꯅꯣ ꯍꯥꯏꯕꯅꯦꯕ ꯑꯩꯈꯣꯏ ꯏꯃꯥ ꯏꯄꯥꯅꯀꯣ ꯑꯦ ꯀꯩꯅꯣ ꯂꯝꯕꯤꯗꯁꯨ ꯍꯧꯖꯤꯛꯀꯥꯟ ꯈꯔ ꯅꯨꯡꯉꯥꯏꯇꯦꯅ ꯑꯗꯨꯒꯤ
ꯎꯝ
ꯂꯥꯛꯀꯅꯣ ꯍꯥꯏꯔꯁꯨ ꯃꯣꯏꯉꯣꯟꯗ ꯐꯖꯅ ꯍꯥꯏꯕꯤꯗ꯭ꯔꯒ ꯂꯥꯛꯄꯅꯦꯕ ꯑꯩꯗꯣ ꯆꯠꯅꯤꯡ ꯃꯥꯟꯕꯒꯤ
ꯅꯨꯄꯥꯒꯤ ꯂꯧꯕꯨꯗꯤ ꯂꯣꯏꯔꯕ꯭ꯔꯥ ꯅꯣꯏ ꯅꯣꯏ ꯈꯨꯟꯗ
ꯑꯩꯈꯣꯏ ꯑꯩꯈꯣꯏꯒꯤꯗꯤ ꯂꯣꯏꯔꯦ ꯑꯩꯈꯣꯏꯒꯤꯗꯤ ꯀꯩꯅꯣ ꯑ ꯀꯔꯤ ꯄꯝꯐꯦꯟꯅꯦ ꯑꯗꯨ ꯑꯗꯨꯗ ꯇꯧꯕ ꯑꯗꯨꯒ ꯃꯤ ꯑꯇꯣꯞꯄꯒꯤꯗꯤ ꯑꯗꯨꯝ ꯍꯥꯎꯔꯤꯗ ꯍꯧꯖꯤꯛ ꯀꯥꯟꯅ
ꯎꯝ ꯍꯌꯦꯡꯗꯤ ꯑꯗꯨꯝ ꯂꯩꯒꯗꯣꯏꯔꯣ ꯊꯕꯛ ꯆꯠꯇꯣꯏꯔꯣ ꯊꯕꯛ ꯀꯔꯤ ꯀꯔꯤ ꯊꯕꯛ ꯇꯧꯅꯕ꯭ꯔꯣ
ꯑ ꯍꯌꯦꯡ ꯑꯗꯨꯝ ꯂꯩꯒꯅꯤ ꯑꯗꯨꯒ ꯏꯆꯦꯅ ꯐꯤ ꯁꯥꯥꯎ ꯍꯥꯏ ꯑꯗꯨꯒ ꯃꯥ ꯁꯦꯝꯕꯤꯒꯦ ꯍꯥꯏꯌꯦ ꯈꯪꯗ꯭ꯔꯤꯑꯦ
ꯅꯨꯡꯉꯥꯢꯕ꯭ꯔꯣ ꯅꯪ
ꯃꯣꯏꯅ ꯑꯗꯨꯝ ꯁꯦꯝꯕꯤꯔꯤꯗꯤ ꯑ ꯀꯩꯅꯣ ꯁꯥꯎꯕꯒꯤꯗꯤ ꯍꯩꯌꯦ
ꯅꯨꯄꯤ ꯅꯨꯄꯤꯒꯤ ꯊꯕꯛꯅꯤꯅꯀꯣ ꯇꯉꯥꯏ ꯐꯗꯕꯅꯤ ꯈꯪꯒꯗꯧꯕꯧꯕꯅꯤ ꯁ ꯋꯥꯏ ꯍꯥꯏꯌꯦ ꯑꯩꯈꯣꯏ ꯏꯆꯦ ꯑꯅꯤꯁꯨ ꯑꯗꯨꯝ ꯐꯤ ꯁꯨꯕꯀꯣ ꯑꯦ ꯐꯤꯁꯥꯕ ꯀꯣ ꯑꯗꯨꯝ ꯋꯥꯕꯅꯤ ꯍꯥꯏ ꯈ꯭ꯋꯥꯡ ꯅꯥꯕ ꯈꯣꯠꯄ ꯀꯣ
ꯎꯝ
ꯎ ꯁꯨꯝ ꯇꯥꯏꯝ ꯄꯥꯁ ꯇꯥꯏꯝ ꯂꯗꯒꯀꯣ ꯇꯧꯕꯁꯨ ꯌꯥꯏꯅ
ꯎꯝ ꯀꯩꯅꯣ ꯑ ꯃꯥꯒꯤꯗꯤ ꯑ ꯀꯩꯅꯣ ꯏꯆꯦꯒꯤꯗꯤ ꯃꯤꯗꯣ ꯃꯤ ꯑꯗꯨꯝ ꯑꯣꯗꯔ ꯇꯧꯕꯀꯣ ꯑꯗꯨꯒꯤ ꯌꯥꯝꯕꯒꯤ ꯑꯗꯨ ꯂꯩꯌꯦ ꯑꯗꯣ ꯁꯥꯔꯣ ꯍꯥꯏꯕ ꯑꯗꯨ ꯈꯪꯗꯦ ꯍꯌꯦꯡꯅ ꯈꯪꯉꯅꯤ
ꯇꯝꯒꯗꯅꯤ ꯀꯩꯅꯣ ꯂꯩꯁꯕꯤ ꯃꯇꯝꯗꯨꯅꯤꯅꯦ ꯇꯝꯒꯗꯧꯔꯤꯁꯦ
ꯑꯗꯨ ꯇꯜꯂꯤꯅꯦ ꯑꯩꯁꯦ
ꯀꯔꯤꯒꯤ ꯇꯜꯂꯤꯅꯣ
ꯐꯤ ꯁꯥꯥꯕꯁꯨ ꯑꯁ ꯀꯨꯏꯅ ꯐꯝꯕꯗꯣ ꯉꯝꯗꯦꯍꯦ ꯑꯩꯗꯤ ꯋꯥꯔꯒ
ꯆꯍꯤ ꯀꯌꯥꯔꯤ ꯁꯨꯔꯕꯅꯪ
ꯌꯥꯝꯃꯦ
ꯁꯤ ꯌꯥꯝꯃꯦ ꯍꯥꯏꯕꯗꯣ ꯀꯔꯤ ꯀꯌꯥ ꯑꯣꯏꯔꯦ
ꯍꯅꯨꯕꯤ ꯑꯣꯏꯒꯗꯧꯔꯦ ꯑꯩꯁꯦ ꯑꯥ
ꯑꯩꯈꯣꯏꯅ ꯍꯥꯜꯂꯤꯗ ꯑꯍꯟ ꯑꯣꯏꯔꯤꯗꯣ ꯆꯍꯤ ꯀꯌꯥ ꯁꯨꯔꯦ ꯅꯪꯗꯤ
ꯍꯅꯨꯕꯤ ꯑꯣꯏ ꯑꯁ ꯅꯨꯄꯤꯁꯤꯡꯕꯨ ꯆꯍꯤ ꯍꯥꯡꯒꯅꯨ ꯍꯥꯏꯌꯦ
ꯀꯔꯤꯒꯤ
ꯑꯗꯨ ꯍꯥꯏꯌꯣ ꯅꯠꯇ꯭ꯔꯣ ꯑꯦ ꯏꯃꯥꯟꯅꯕꯤ ꯏꯃꯥꯟꯅꯕꯤ ꯑꯃꯁꯨ ꯑ ꯀꯩꯅꯣ ꯀꯣꯜ ꯇꯧꯔꯒ ꯆꯍꯤ ꯍꯡꯕ ꯑꯗꯨꯒꯤ ꯃꯥꯅꯁꯨ ꯅꯨꯄꯤꯁꯤꯡꯕꯨ ꯆꯍꯤ ꯍꯪꯒꯅꯨ ꯍꯥꯏꯕꯅꯦ ꯍꯥꯏꯔꯒ ꯂꯩꯕꯀꯣ ꯑꯗꯨꯒꯤ ꯍꯥꯡꯕ ꯌꯥꯗꯦ ꯍꯥꯏꯑꯦ
ꯀꯥꯏꯕꯂꯩꯇꯦꯗ
ꯀꯣꯟꯗꯤ ꯁꯨꯔꯕ꯭ꯔꯣ
ꯑꯁ ꯀꯨꯟ ꯁꯨꯗꯕ ꯃꯥꯟꯕ꯭ꯔꯣ ꯑꯁ ꯀꯥꯏꯗꯒꯤ
ꯃꯃꯥ ꯃꯄꯥꯗꯤ ꯆꯥꯛ ꯑ ꯆꯥꯛ ꯂꯧꯈꯠꯈ꯭ꯔꯦ ꯆꯥꯛ ꯇꯣꯛ ꯇꯉꯥꯏꯔꯤꯑꯦ
ꯀꯔꯤ ꯃꯊꯦꯜ
ꯑꯁ ꯉꯁꯤꯁꯦ ꯉꯥ ꯆꯥꯏ ꯁꯟꯗꯦ ꯑꯣꯏꯕꯅꯤꯅꯀꯣ
ꯐꯩꯌꯦ
ꯆꯩꯔꯥꯎꯕ ꯌꯦꯟꯁꯥꯡ ꯍꯥꯎꯋꯤ ꯍꯥꯏꯕꯒꯨꯝꯅ ꯉꯁꯤꯗꯤ ꯁꯟꯗꯦ
ꯑꯗꯨꯗꯤ ꯁꯟꯗꯦ ꯑꯗꯨꯝ ꯁꯟꯗꯦ ꯂꯥꯛꯄꯗ ꯏꯟꯖꯥꯡꯗꯣ ꯑꯗꯨꯝ ꯍꯥꯎꯗꯧ ꯃꯥꯜꯂꯦꯀꯣ
ꯑꯁ ꯈꯪꯗꯦ ꯎꯝ ꯗꯥꯎ ꯐꯥꯔꯗꯤ
ꯅꯣꯏ ꯕꯕꯥ ꯃꯃꯥꯗꯤ ꯀꯔꯤ ꯊꯕꯛ ꯇꯧꯕ꯭ꯔꯣ
ꯑꯗꯨꯝ ꯂꯧꯒꯤ ꯊꯕꯛ ꯇꯧꯕꯅꯤꯗ
ꯑꯁ ꯑꯗꯨ ꯐꯩ
ꯌꯥꯝ ꯅꯨꯡꯉꯥꯏꯅ ꯂꯩꯀꯣ ꯅꯣꯏꯁꯨ
ꯎꯝ ꯅꯨꯡꯉꯥꯏꯌꯦ
ꯑꯦ ꯎꯝ ꯃꯁꯥ ꯐꯔꯒ ꯑꯗꯨꯝ ꯂꯩꯔꯗꯤ ꯐꯔꯦꯅꯦ
ꯎꯝ
ꯍꯨꯏ ꯈꯣꯡꯕ ꯇꯥꯏꯅꯦ ꯅꯪꯒꯤ ꯍꯨꯏꯔꯣ
ꯑꯩꯈꯣꯏꯒꯤꯅꯦ ꯍꯣꯏ ꯑꯁꯤ ꯃꯤ ꯂꯥꯛꯄꯩꯅ ꯃꯤ ꯂꯥꯛꯑꯗꯤꯀꯣ ꯑꯗꯨꯝ ꯇꯧꯕꯅꯦ ꯃꯥꯗꯣ
ꯎꯝ
ꯑꯩ ꯀꯩꯅꯣ ꯑ ꯁꯒꯣꯜꯁꯦꯟꯒꯤ ꯅꯨꯃꯤꯠꯇ ꯑꯩ ꯂꯥꯛꯄꯅꯦꯕꯀꯣ
ꯎꯝ
ꯀꯩꯅꯣꯗꯒꯤ ꯌꯨꯝꯗ ꯂꯥꯛꯄ ꯑꯗꯨꯒ ꯑꯥ ꯑꯩ ꯑꯗꯨ ꯑꯩ ꯂꯥꯛꯄ ꯅꯨꯃꯤꯠꯇꯣ ꯃꯤ ꯀꯅꯥꯁꯨ ꯂꯩꯇꯕ ꯑꯩꯒꯤ ꯌꯨꯝꯗ ꯑꯗꯨ ꯃꯥ ꯍꯟꯅ ꯂꯩꯕꯀꯣ ꯀꯨꯏꯈ꯭ꯔꯦꯕ ꯎꯗꯕꯗꯣ ꯑꯗꯨꯒ ꯑꯩ ꯂꯥꯛꯑꯀꯥꯟꯗ ꯑꯩꯕꯨ ꯈꯣꯡꯉꯦ ꯈꯪꯇꯕꯒꯤ ꯑꯩꯅ ꯃꯃꯤꯡ ꯀꯧꯔꯒ
ꯎꯝ ꯃꯁꯛ ꯈꯪꯗꯕꯒꯤ
ꯑꯥ ꯃꯥ ꯈꯔ ꯑꯉꯥꯡ ꯑꯣꯏꯔꯀꯥꯟꯗ ꯑꯩ ꯆꯠꯄꯅꯦꯕ ꯑꯗꯨ ꯍꯩꯖꯛꯗꯤ ꯈꯔ ꯆꯥꯎꯋꯦ
ꯆꯥꯎꯔꯝꯅꯤꯅ
ꯌꯥꯝꯅꯗꯤ ꯅꯠꯇꯦ ꯑꯗꯨ ꯈꯔ ꯆꯥꯎꯈ꯭ꯔꯦ ꯈꯔꯗꯤ
ꯎꯝ ꯃꯄꯤꯔꯣ ꯃꯄꯥꯔꯣ
ꯅꯨꯄꯤꯅꯦ
ꯎꯝ
ꯅꯨꯄꯥꯗꯤ ꯁꯤꯈꯔꯕ ꯅꯥ ꯅꯥꯔꯒ ꯃꯥꯗꯣ ꯁꯤꯈ꯭ꯔꯦ ꯑꯗꯨꯒꯤ
ꯑꯠꯆꯥ ꯍꯨꯏꯖꯨ ꯌꯥꯝ ꯅꯨꯡꯁꯤꯕꯅꯤꯗ ꯃꯤꯒ ꯈꯛ ꯇꯤꯟꯅꯔꯒꯀꯣ ꯑꯗꯨꯝ ꯈꯪꯕ ꯑꯣꯏꯔꯗꯤ ꯑꯁ ꯌꯥꯝ ꯅꯨꯡꯁꯤꯌꯦ
ꯎꯝ
ꯑꯩꯒꯤ ꯍꯨꯏꯖꯄ ꯂꯩꯕꯅꯦ ꯈꯨꯟꯗ ꯂꯩꯕ ꯀꯥꯟꯅ
ꯑꯥ
ꯌꯥꯝꯅ ꯅꯨꯡꯁꯤꯌꯦ
ꯅꯪꯁꯨ ꯍꯨꯏ ꯄꯥꯝꯕ꯭ꯔꯣ
ꯑꯁ ꯍꯨꯏꯒꯤ ꯂꯕꯔ ꯅꯨꯡꯁꯤꯕꯅꯤꯅꯦ ꯍꯥꯏꯕꯗꯤ ꯃꯣꯏꯗꯣ ꯑꯗꯨꯝ ꯇꯝꯕꯤꯔꯗꯤꯀꯣ
ꯑꯥ
ꯆꯩꯕꯤꯁꯨ ꯁꯨꯃꯥꯏꯅ ꯇꯧꯅꯣ ꯍꯥꯏꯔꯗꯤ ꯑꯗꯨꯝ ꯈꯪꯉꯦꯕ ꯍꯨꯏꯁꯦ
ꯑꯩꯈꯣꯏꯒꯤ ꯍꯨꯏꯁꯨ ꯅꯍꯥꯟ ꯏꯃꯥꯅ ꯐꯨꯕꯤ ꯐꯨꯕꯤꯕꯒꯤ ꯐꯨꯕꯤꯕꯒꯤꯀꯣ ꯃꯥꯗꯣ ꯆꯩꯗꯣ ꯎꯔꯗꯤ ꯀꯤꯦ ꯆꯩ ꯎꯕ ꯌꯥꯗ꯭ꯔꯦ ꯃꯥꯁꯦ ꯗꯨꯒꯤ
ꯌꯥꯝ ꯁꯤꯡꯕꯅꯦ ꯍꯣꯏꯗꯣ ꯋꯥ ꯉꯥꯡꯕ ꯍꯥꯏꯗꯕꯒꯤ ꯋꯥꯅꯤ
ꯃꯂꯩ ꯁꯥꯡꯃꯟꯕꯒꯤ ꯉꯥꯡꯕ ꯍꯩꯇꯕꯒꯤꯅꯤ ꯃꯣꯏꯅ ꯍꯥꯏꯩ ꯍꯥꯏꯕꯗꯨ
ꯌꯥꯝ ꯅꯨꯡꯁꯤꯗ
ꯎꯝ ꯅꯨꯡꯁꯤꯕꯅꯦ ꯍꯟꯗꯛꯇꯤ
ꯀꯔꯤ
ꯑꯣ ꯀꯔꯤ ꯍꯥꯏꯁꯤꯔꯣ
ꯑꯗꯨ ꯈꯨꯟꯗ ꯂꯩꯕ ꯅꯨꯡꯉꯥꯏꯕ ꯃꯇꯝ ꯌꯧꯁꯤꯜꯂꯒꯅꯤ ꯍꯥꯏꯕꯗꯤ ꯎꯝ
ꯀꯩꯒꯤ ꯀꯃꯥꯏꯅ
ꯈꯨꯟꯗ ꯂꯩꯔꯗꯤ ꯂꯣꯏꯅꯃꯛ ꯑꯗꯨꯝ ꯀꯔꯤ ꯍꯥꯏꯁꯤꯔꯥ ꯇꯧꯕ ꯌꯥꯏꯑꯅ ꯆꯠꯄ ꯈꯣꯠꯄꯁꯨ ꯏꯆꯝ ꯆꯝꯅ ꯑꯗꯨꯝ ꯂꯩꯕꯁꯨ ꯅꯨꯡꯉꯥꯏꯅ
ꯅꯨꯡꯉꯥꯏꯌꯦ
ꯏꯝꯐꯥꯜꯗ ꯏꯝꯐꯥꯜꯗ ꯊꯕꯛ ꯇꯧꯕꯅ
ꯇꯧꯗ‌ꯦ ꯇꯧꯅꯤꯡꯗꯕ ꯌꯦꯡꯃꯣ ꯂꯥꯛꯏꯅꯦ
ꯀꯣꯂꯦꯖ ꯀꯥꯕ꯭ꯔꯣ
ꯎꯝ ꯑꯗꯨꯁꯨ ꯊꯕꯛ ꯇꯧꯕ ꯅꯨꯡꯉꯥꯏꯇꯦ ꯀꯥꯗꯦ ꯍꯥꯏꯕ ꯊꯕꯛ ꯇꯧꯕ ꯅꯨꯡꯉꯥꯏꯇꯦꯕ ꯑꯗꯨꯁꯨ
ꯏꯝꯐꯗ꯭ꯔ
ꯑꯥ
ꯑꯁ ꯏꯝꯐꯥꯜꯗꯗꯤ ꯊꯕꯛ ꯇꯧꯕ ꯌꯥꯔꯣꯏꯗ꯭ꯔꯥ ꯀꯝꯄꯅꯤ ꯑꯆꯧꯕꯁꯨ ꯂꯩꯇꯦ ꯐꯦꯛꯇꯔꯤꯁꯨ ꯂꯩꯇꯦ
ꯎꯝ ꯑꯗꯨꯒꯤ ꯑꯥ ꯇꯧꯕ ꯅꯨꯡꯉꯥꯏꯇꯦ ꯑꯗꯣ ꯆꯥꯕ ꯊꯛꯄ ꯑ ꯚꯔꯥꯒꯤ ꯀꯔꯤ ꯀꯔꯤꯅꯣ ꯑꯃ ꯆꯪꯉꯅꯤ ꯑꯗꯨꯒꯤꯀꯣ ꯑꯗꯨꯒꯤ ꯌꯥꯝ ꯋꯥꯏꯕ ꯎꯝ
ꯈꯨꯟꯗ ꯂꯩꯔꯒ ꯐꯤ ꯁꯥꯕꯅ ꯐꯥꯏꯗ ꯐꯤ ꯃꯃꯟꯗꯨ ꯌꯥꯝ ꯇꯥꯡꯅ ꯌꯣꯟꯕꯅꯤꯅꯅꯦ ꯅꯠꯇ꯭ꯔꯣ ꯂꯤꯁꯤꯡ ꯇꯔꯥꯒꯨꯝꯕ ꯇꯔꯥꯃꯉꯥ ꯀꯨꯟꯐꯨ ꯑꯗꯨꯐꯥꯎ ꯌꯣꯟꯕ ꯂꯩꯅꯦ
ꯀꯔꯤ ꯐꯤꯅꯅꯣ ꯑꯩꯗꯤ ꯑꯗꯨꯗꯤ ꯁꯥꯕ ꯍꯩꯗꯦꯔꯥ
ꯎꯝ ꯑꯩꯈꯣꯏ ꯏꯆꯦꯒꯨꯝ ꯑꯩꯈꯣꯏ ꯃꯣꯏ ꯁꯥꯗ ꯂꯤꯁꯤꯡ ꯇꯔꯥꯒꯨꯝꯕꯁꯨ ꯁꯥꯕ ꯂꯩꯌꯦ
ꯎꯝ ꯖꯒꯣꯏ ꯁꯥꯕꯒꯤ ꯐꯤꯅꯩꯔꯥ ꯑꯣ ꯑꯣ
ꯑꯩꯈꯣꯏ ꯀꯥꯁꯇꯝꯒꯤꯀꯣ
ꯑꯥ
ꯂꯪꯖꯤꯟ ꯍꯥꯏꯔ ꯀꯔꯤ ꯍꯥꯏꯔ ꯂꯪ ꯃꯨ ꯐꯩꯁꯣꯏ ꯀꯔꯤ ꯍꯥꯏꯔ ꯑꯗꯨ ꯖꯥꯠ ꯖꯥꯠ ꯂꯥꯛꯅ ꯑꯩꯈꯣꯏꯗꯤ ꯈꯪꯗꯦ ꯍꯥꯥ
ꯅꯪꯒꯤꯗꯤ ꯀꯔꯝꯕ ꯐꯖꯕ꯭ꯔꯥ ꯑꯁꯤ ꯐꯤꯅꯦꯛ ꯐꯤꯅꯦꯛꯇꯣ
ꯃꯤꯗ ꯀꯔꯝꯕꯅꯣ ꯍꯥꯏꯕ